ꯍꯜꯂꯣ ꯍꯜꯂꯣ ꯑꯣ
ꯇꯥꯕ꯭ꯔꯣ ꯇꯥꯕ꯭ꯔꯣ꯫
ꯄꯤ
ꯍꯜꯂꯣ
ꯑꯣ ꯇꯥꯏ ꯇꯥꯏ ꯀꯩꯗꯧꯔꯤꯅꯣ꯫
ꯍꯥꯥ ꯆꯥꯎꯋꯦ ꯇꯨ
ꯇꯥꯗꯕ꯭ꯔꯣ꯫ ꯍꯜꯂꯣ꯫
ꯍꯥꯥ
ꯍꯜꯂꯣ꯫
ꯇꯥꯗ꯭ꯔꯣ
ꯇꯥꯕ꯭ꯔꯥ
ꯇꯗ꯭ꯔꯕꯣ꯫
ꯇꯥꯗꯕ꯭ꯔꯣ꯫
ꯃꯈꯣꯟ ꯇꯥꯥꯗꯦꯅꯦ꯫
ꯍꯜꯂꯣ ꯇꯥꯗꯕ꯭ꯔꯣ
ꯇꯥꯏꯌꯦ ꯑꯩꯗꯤ ꯎꯗꯤ ꯑꯣꯏ
ꯅꯨꯄꯥꯒꯨꯝꯅꯦ ꯅꯨꯄꯤꯁꯨ ꯂꯤꯠꯄꯥ
ꯕꯤꯖꯤ ꯑꯣꯏꯕ꯭ꯔꯣ꯫ ꯃꯤ ꯃꯈꯣꯟ ꯌꯥꯝ ꯇꯥꯏꯗ
ꯍꯜꯂꯣ꯫
ꯀꯩꯗꯧꯔꯤꯅꯣ꯫
ꯃꯈꯣꯟ ꯇꯥꯕ ꯅꯨꯉꯥꯇꯦꯅꯦ꯫
ꯇꯥꯕꯔꯣ
ꯑꯩ ꯈꯣꯟꯗꯤ ꯇꯥꯕ꯭ꯔꯣ꯫
ꯃꯈꯣꯟꯖꯦ ꯆꯞꯄꯦꯅꯦ꯫ ꯀꯩꯗꯧꯔꯤꯅꯣ ꯀꯩꯗꯧꯔꯤꯅꯣ ꯇꯥꯕꯔꯣ꯫
ꯅꯦꯠꯋꯥꯛ ꯅꯨꯉꯥꯏꯇꯕ꯭ꯔꯣ꯫
ꯂꯥꯛꯄꯅꯦ
ꯋꯥ ꯉꯥꯡꯉꯣ ꯍꯜꯂꯣ꯫ ꯃꯤ ꯌꯥꯝ ꯂꯩ ꯃꯥꯜꯂꯦꯗ
ꯀꯩꯗꯧꯔꯒꯦ ꯋꯥ ꯉꯥꯡꯗꯔꯗꯤ꯫
ꯑꯩꯗꯤ ꯅꯍꯥꯟꯒꯩ ꯈꯥꯪꯗꯕ꯭ꯔꯥ ꯍꯥꯏꯔ
ꯕꯤꯖꯤ ꯑꯣꯏꯕ꯭ꯔꯣ꯫ ꯍꯜꯂꯣ꯫
ꯍꯥ
ꯅꯪ ꯈꯣꯟ ꯇꯥꯗꯦꯅꯦ꯫
ꯑꯗꯨ ꯑꯣꯏꯔ ꯑꯗꯨ ꯑꯣꯏꯔꯁꯨ ꯅꯪꯁꯨ
ꯀꯩꯗꯧꯔꯒꯦ꯫
ꯑꯥ ꯒꯨꯝꯅꯀꯣ
ꯀꯩꯗꯧꯔꯒꯦ ꯋꯥꯉꯥꯡꯗ꯭ꯔꯗꯤ
ꯍꯜꯂꯣ
ꯀꯩꯗꯧꯔꯤꯅꯣ꯫
ꯊꯕꯛ ꯆꯤꯟ ꯕ꯭ꯔꯣ
ꯑꯗꯒꯤꯅꯦ ꯑꯗꯨꯒꯤꯅꯦ ꯅꯪ ꯑꯣꯏꯔꯝꯒꯅꯤꯕ꯫ ꯑ ꯑꯗꯨ ꯅꯨꯄꯥꯗꯨꯅ ꯑꯣꯏꯔꯝꯃꯦ ꯑꯁ ꯑꯩꯁꯨ ꯍꯧꯖꯤꯛ ꯀꯣꯏꯊꯤ ꯊꯤꯕ ꯊꯤꯕ ꯐꯪꯗꯕ